ꯍꯜꯂꯣ ꯍꯜꯂꯣ ꯍꯦꯜꯂꯣ ꯇꯥꯕ꯭ꯔꯣ ꯑꯣ ꯇꯥꯔꯕꯣ
ꯇꯥꯏꯌꯦ ꯑꯥ
ꯑꯣ ꯀꯩ ꯇꯧꯔꯝꯃꯤꯅꯣ
ꯑꯩ ꯍꯩ ꯆꯥꯔꯝꯃꯤꯅꯦ
ꯑꯣ ꯀꯩ ꯍꯩꯅꯣ ꯇꯥꯔꯝꯃꯤꯗꯨꯕꯣ
ꯍꯩꯅꯧ
ꯍꯩꯅꯧ ꯍꯩꯅꯧꯁꯦ ꯑꯃꯨꯟꯕꯔꯣ ꯅꯠꯇ꯭ꯔꯒꯅ ꯑꯁꯤꯟꯕꯔꯣ
ꯑꯃꯨꯟꯕ ꯀꯤꯍꯣꯝꯒ ꯎꯝ ꯀꯤꯍꯣꯝꯒ
ꯑꯣ ꯍꯥꯎꯅꯤꯀꯣ ꯍꯧꯖꯤꯛꯇꯤ ꯍꯩꯅꯧ ꯃꯇꯝꯁꯨ ꯑꯣꯏꯔꯦꯅ ꯍꯩꯅꯧ ꯃꯇꯝ ꯍꯩꯅꯧ ꯑꯃꯨꯟꯕ ꯃꯇꯝ ꯃꯇꯝ ꯑꯗꯒꯤ ꯀꯩꯅꯣ ꯀꯤꯍꯣꯝ ꯀꯩꯅꯣ ꯑꯃꯨꯟꯕ ꯃꯇꯝ ꯍꯥꯏꯗꯤ ꯀꯤꯍꯣꯝ ꯌꯥꯝ ꯍꯥꯎꯕ ꯃꯇꯝꯅꯤꯅꯦꯕ ꯍꯧꯖꯤꯛꯁꯤꯕꯣ ꯑꯗꯣ ꯀꯩꯅꯣ ꯆꯥꯛꯇꯤ ꯀꯩ ꯀꯩ ꯏꯟꯁꯥꯡ ꯆꯥꯈ꯭ꯔꯒꯦ ꯑꯩꯁꯦ ꯍꯪꯉꯤꯁꯤꯕꯨꯗꯤ ꯈꯤꯇꯪ ꯀꯩꯅꯣ ꯇꯧꯔꯦ ꯊꯦꯡꯉꯦ ꯑꯗꯣ ꯑꯩꯈꯣꯏꯗꯤ ꯍꯧꯖꯤꯛꯇ ꯆꯥꯛ ꯆꯥ ꯇꯣꯛꯄꯗ ꯉꯥꯏꯔꯤꯕ ꯑꯗꯨꯅꯦ ꯉꯁꯤꯒꯤꯗꯤ ꯀꯩ ꯃꯊꯦꯜ ꯆꯥꯈ꯭ꯔꯒꯦ
ꯑꯈꯣꯏꯁꯨ ꯅꯦ ꯑ
ꯑꯥꯎ ꯑꯣ
ꯑꯗꯨ ꯑꯩꯈꯣꯏꯁꯦ ꯉꯁꯤꯁꯦ ꯎꯠꯇꯤ ꯊꯣꯡꯕ ꯑꯃꯅꯦ ꯑꯗꯨꯒ ꯕꯣꯔꯥ ꯑꯃꯒ ꯃꯣꯔꯣꯛ ꯃꯦꯠꯄ ꯑꯃꯒ ꯑꯗꯨꯃꯥꯏꯅ ꯇꯧꯔꯒ ꯆꯥꯈ꯭ꯔꯦ ꯑꯗꯨ ꯀꯩꯅꯣꯗꯤ ꯀꯩꯅꯣ ꯀꯃꯥꯏꯅ ꯇꯧꯒꯦ ꯍꯥꯏꯗꯤ ꯅꯨꯡꯁꯥ ꯁꯥꯕ꯭ꯔꯣ ꯅꯠꯇ꯭ꯔꯒꯅ ꯅꯣꯡ ꯇꯥꯕ꯭ꯔꯣ ꯀꯃꯥꯏꯅ ꯇꯧꯕꯅꯣ
ꯑꯩꯈꯣꯏꯗꯤ ꯅꯣꯡ ꯃꯀꯨꯞ ꯈꯔ ꯈꯔ
ꯑꯣ ꯅꯣꯡ ꯍꯧꯖꯤꯛꯁꯤ ꯅꯣꯡ ꯃꯀꯨꯞ ꯃꯀꯨꯞ ꯇꯥꯔꯤꯔꯥꯕ
ꯑꯣ ꯍꯧꯖꯤꯛꯇꯤ ꯂꯦꯞꯈ꯭ꯔꯦ ꯈꯔꯥ ꯉꯁꯤꯒꯤ ꯈꯔ ꯈꯔ ꯇꯥꯕ
ꯑꯣ ꯁꯥꯗꯤ ꯁꯥꯗꯦ
ꯑꯁ ꯑꯣꯝꯃꯤꯗ ꯅꯣꯡ ꯇꯥꯔꯝꯗꯥꯏꯒꯤ ꯇꯧꯕꯤꯗꯨ ꯇꯧꯋꯦ
ꯍꯣꯏ ꯑꯗꯨꯃꯥꯏꯅ ꯇꯧꯕ ꯋꯦꯗꯔꯁꯦ ꯌꯥꯝꯅ ꯅꯨꯡꯉꯥꯏꯇꯕꯗꯣ ꯍꯥꯏꯗꯤ ꯅꯞ ꯅꯞꯀ ꯂꯥꯎꯔꯒ ꯍꯥꯏꯗꯤ ꯀꯔꯤ ꯍꯥꯏꯅꯤ ꯑꯩꯈꯣꯏꯒꯤ ꯀꯩꯅꯣ ꯇꯧꯕꯗꯣ ꯅꯨꯡꯉꯥꯏꯕꯝ ꯈꯪꯗꯕꯗꯣꯀꯣ ꯑꯗꯒꯤ ꯅꯨꯡꯁꯥꯁꯨ ꯐꯖꯅ ꯊꯣꯛꯈ꯭ꯔꯒꯅ ꯑꯃꯨꯛ ꯁꯥꯕꯒꯤ ꯑꯥ ꯐꯈꯤꯕ ꯑꯃ ꯅꯠꯇ꯭ꯔꯒꯅ ꯅꯣꯡꯁꯦ ꯐꯖꯅ ꯇꯥꯊꯣꯛ ꯈꯔꯒ ꯇꯥꯒꯤꯕꯒꯤ ꯅꯨꯡꯉꯥꯏꯕ ꯑꯃ ꯀꯣ
ꯎꯝ
ꯅꯠꯇ꯭ꯔꯒꯗꯤ ꯑꯗꯨꯃꯥꯏꯅ ꯑꯣꯃ ꯂꯩꯕꯁꯦ ꯌꯥꯝꯗꯤ ꯅꯨꯡꯉꯥꯏꯇꯦꯕꯀꯣ ꯍ ꯍ
ꯑꯗꯨꯅꯦ ꯄꯨꯔꯥ
ꯍꯣꯏ
ꯐꯔꯦꯅꯣ
ꯑꯗꯣ ꯎꯝ ꯍꯧꯖꯤꯛ ꯀꯩꯅꯣꯗꯤ ꯀꯣꯂꯦꯖꯇꯒꯤ ꯍꯜꯂꯛꯑꯦ ꯍꯥꯏꯔꯣ ꯇꯥꯕ꯭ꯔꯣ ꯍꯜꯂꯣ
ꯇꯥꯏ ꯇꯥꯔꯤ
ꯑꯣ ꯀꯣꯂꯦꯖꯇꯒꯤ ꯍꯜꯂꯛꯑꯦ ꯍꯥꯏꯔꯣ ꯉꯁꯥꯏ ꯍꯥꯏꯈꯤꯕꯗꯣ ꯀꯣꯂꯦꯖꯇꯒꯤ ꯍꯜꯂꯛ ꯍꯜꯂꯛꯑꯥꯒꯥ ꯆꯔꯥ ꯋꯥꯠꯂꯦꯅ ꯍꯥꯏꯕ ꯑꯃ ꯍꯥꯏꯒꯨꯝ ꯇꯧꯕ
ꯑ ꯀꯣꯜ
ꯑꯗꯨꯗꯤ ꯍꯧꯖꯤꯛꯇꯤ ꯎꯝ ꯀꯣꯂꯦꯖꯇꯩ ꯍꯜꯂꯛꯑꯒ
ꯀꯧꯔꯨꯒꯦ
ꯑꯥ ꯑꯈꯣꯏꯗꯤ ꯀꯩꯅꯣꯅꯦ ꯑꯗꯨꯝ ꯊꯦꯡꯅ ꯑꯗꯨꯝ ꯍꯥꯏꯗꯤꯀꯣ ꯁꯥ ꯑꯩ ꯁ꯭ꯋꯥꯏꯗꯩ ꯑꯗꯨꯝ ꯂꯧꯁꯤꯟꯕ ꯉꯝꯗꯕ ꯑꯗꯨꯝ ꯈꯔ ꯆꯥꯟꯅꯩꯌꯦꯕ ꯀꯣ ꯍꯥꯏꯗꯤ ꯑꯩ ꯌꯨꯝꯗ ꯂꯩꯇꯦꯕ ꯑꯗꯨꯅ ꯎꯝ ꯍꯨꯝ ꯑꯩꯈꯣꯏ ꯁ꯭ꯋꯥꯏꯗꯗꯤ ꯀꯩꯅꯣ ꯍꯥꯏꯗꯤ ꯑꯗꯨꯝ ꯄꯨꯡ ꯑꯅꯤ ꯑꯍꯨꯝ ꯁ꯭ꯋꯥꯏꯗꯒ ꯑꯗꯨꯝ ꯉꯁꯥꯏ ꯄꯨꯡ ꯑꯃ ꯁ꯭ꯋꯥꯏꯗꯒ ꯆꯥꯛꯀ ꯊꯣꯡꯉꯦ ꯑꯗꯣ ꯑꯅꯤ ꯂꯣꯏꯔꯛꯄꯗ ꯑꯅꯤꯒ ꯇꯥꯔꯦ ꯑꯗꯨꯝ ꯑꯗꯨꯒ ꯆꯥꯛ ꯆꯥꯊꯣꯛꯄ ꯍꯥꯏꯗꯤ ꯈꯤꯇꯪ ꯊꯦꯡꯉꯦ ꯑꯗꯨꯝ ꯊꯦꯡꯉꯦ ꯊꯦꯡꯅ ꯆꯥꯟꯅꯔꯦ ꯍꯥꯏꯇꯥꯔꯦꯅꯦꯀꯣ ꯁꯨꯃꯥꯏ ꯑꯣꯏꯕ ꯑꯗꯣ ꯍꯧꯖꯤꯛꯇꯤ ꯅꯪ ꯀꯩꯅꯣ ꯍꯥꯏꯗꯤ ꯍꯧꯖꯤꯛꯇꯤ ꯑꯗꯨꯝ ꯎꯝ ꯆꯠꯊꯣꯛꯇꯧꯕ ꯈꯣꯠ ꯗꯤ ꯂꯩꯇ꯭ꯔꯦꯀꯣ
ꯉꯁꯤꯒꯤꯗꯤ ꯂꯩꯇ꯭ꯔꯦ ꯀꯔꯤ ꯀꯔꯤ ꯍꯤꯟꯖꯥꯡꯅ ꯏꯍꯥꯎ ꯍꯥꯎꯔꯤꯒꯦ ꯍꯧꯖꯤꯛꯀꯥꯟꯖꯦ
ꯍꯧꯖꯤꯛꯀꯥꯟ ꯏꯟꯁꯥꯡ ꯍꯥꯎꯕꯁꯦ ꯑꯩꯈꯣꯏꯗꯤ ꯁ꯭ꯋꯥꯏꯗ ꯂꯩꯔꯕꯅꯤꯅ ꯍꯥꯎꯕ ꯍꯥꯏꯁꯦ ꯑꯗꯨꯝ ꯑꯆꯝꯕ ꯆꯥꯔꯒꯅ ꯈꯔ ꯍꯥꯎꯋꯦ ꯁꯥꯕꯅꯤꯅꯀꯣ ꯑꯆꯝꯕ ꯍꯥꯏꯁꯦ ꯑꯗꯨꯝ ꯑꯥ ꯀꯩꯅꯣꯒꯨꯝꯕ ꯈꯥꯃꯦꯟ ꯑꯁꯤꯟꯕꯤꯒꯨꯝꯕ ꯑꯗꯒꯤ ꯑꯗꯨꯝ ꯈꯣꯡꯗ꯭ꯔꯨꯝꯒꯨꯝꯕ ꯀꯣ ꯍꯧꯖꯤꯛ ꯑꯗꯨꯃꯥꯏꯅ ꯊꯣꯛꯑꯦ ꯑꯗꯒꯤ ꯀꯩꯅꯣ ꯍꯥꯏꯗꯤ ꯑ ꯃꯅꯥ ꯃꯁꯤꯡꯗꯤ ꯌꯥꯝ ꯀꯟꯅ ꯐꯪꯗ꯭ꯔꯦ ꯑꯗꯨꯒ ꯀꯩꯅꯣ ꯑꯗꯨꯝ ꯍꯥꯏꯗꯤ ꯁꯁ ꯊꯥꯎꯁꯦ ꯊꯥꯎ ꯌꯥꯎꯗꯅ ꯊꯣꯡꯕ ꯀꯣ ꯑꯗꯒꯤ ꯁꯥꯗꯕꯨ ꯊꯣꯡꯉꯁꯨ ꯑꯩꯈꯣꯏꯒꯤ ꯑ ꯁꯥꯁꯨ ꯑꯗꯨꯝ ꯀꯩꯅꯣꯒ ꯇꯧꯔꯒ ꯐꯨꯠꯂꯒ ꯑꯗꯨꯝ ꯑ ꯀꯥꯡꯁꯣꯏꯒꯤ ꯇꯥꯏꯞꯇ ꯊꯣꯡꯕꯗꯣ ꯑꯗꯨꯃꯥꯏꯅ ꯇꯧꯔꯒ ꯑꯗꯨꯃꯥꯏꯅ ꯆꯝꯅ ꯆꯝꯅ ꯆꯥꯔꯤꯒꯩ ꯍꯥꯎꯔꯦ ꯑꯗꯨꯒ ꯑꯗꯨꯝ ꯑ ꯀꯩꯅꯣꯒꯨꯝꯕ ꯑꯃ ꯑꯩꯈꯣꯏꯗꯤ ꯑ ꯀꯩꯅꯣꯒꯨꯝꯕ ꯑꯃꯦꯠꯄꯒꯨꯝꯕ ꯍꯥꯏꯇꯥꯔꯦꯅꯦ ꯃꯣꯔꯣꯛ ꯃꯦꯠꯄ ꯑꯃ ꯌꯥꯎꯗ꯭ꯔꯒꯗꯤ ꯆꯥꯕ ꯌꯥꯗꯦꯗꯅ ꯀꯣ ꯑꯗꯨꯃꯥꯏꯅ ꯃꯣꯔꯣꯛ ꯃꯦꯠ ꯑꯃ ꯃꯦꯠꯂꯒ ꯑꯗꯨꯃꯥꯏꯅ ꯑꯆꯝꯕ ꯃꯍꯤ ꯃꯅꯥꯏ ꯈꯔ ꯍꯥꯏꯇꯥꯔꯦꯅꯦ ꯑꯗꯩ ꯆꯝꯐꯨꯠꯀꯨꯝꯕ ꯈꯔ ꯑꯗꯨꯃꯥꯏꯅ ꯍꯥꯎꯋꯦ ꯊꯥꯎꯒꯨꯝꯕ ꯆꯥꯕꯁꯤꯗꯤ ꯍꯥꯏꯗꯤ ꯆꯠ ꯁꯥꯔꯕꯅꯤꯅ ꯆꯥꯅꯤꯡꯕ ꯐꯥꯎꯗꯕꯗꯣ ꯑꯗꯨ ꯈꯔ ꯑꯣꯏꯌꯦ ꯍꯧꯖꯤꯛꯁꯦ
ꯋꯥꯏ ꯐꯥꯏ
ꯁꯨꯃꯥꯏꯅ ꯍꯥꯎꯋꯦ ꯑꯗꯣ ꯑꯗꯣ ꯀꯩꯅꯣꯗꯗꯤ ꯍ ꯑꯥ ꯑꯗꯣꯝꯗꯗꯤ ꯌꯥꯝꯅ ꯍꯧꯖꯤꯛ ꯀꯩꯀꯩꯅ ꯍꯥꯏꯗꯤ ꯌꯥꯝ ꯍꯧꯖꯤꯛ ꯍꯥꯎꯅꯕ ꯃꯇꯝꯗꯤ ꯑꯣꯏꯔꯦꯕꯀꯣ ꯏꯟꯁꯥꯡ ꯍꯥꯏꯗꯤ ꯃꯅꯥ ꯃꯁꯤꯡꯁꯨ ꯐꯖꯅ ꯃꯔꯥꯡ ꯀꯥꯏꯅ ꯄꯥꯟꯕ ꯀꯣ ꯃꯇꯝ ꯍꯩ ꯔꯥꯁꯨ ꯑꯗꯣ ꯀꯃꯥꯏ ꯀꯃꯥꯏꯅ ꯇꯧꯔꯤꯒꯦ ꯑꯗꯣꯝꯗꯗꯤ
ꯐꯣꯝꯗꯗꯤ ꯍꯤꯟꯖꯥꯡ ꯅꯥꯄꯤ ꯂꯣꯢ ꯍꯣꯏꯅ ꯍꯧꯖꯤꯛ ꯄꯥꯟꯈꯠꯂꯛꯄ ꯃꯇꯝ ꯑꯣꯏꯕꯩ ꯂꯣꯢ ꯍꯥꯎꯔꯦ ꯃꯣꯔꯣꯛ ꯑꯇꯦꯛꯄ ꯆꯥꯕꯤ ꯑꯗꯒꯤ ꯑꯅꯧꯕ ꯃꯌꯥꯝ ꯈꯪꯗꯦ ꯑꯅꯝꯕꯅ ꯂꯣꯏ ꯍꯥꯎꯔꯦ ꯍꯟꯗꯛ ꯍꯧꯖꯤꯛꯀꯤ ꯃꯇꯝꯁꯤꯗꯤ ꯂꯣꯏꯅ ꯄꯥꯜꯂꯛꯄꯩ ꯃꯇꯝ ꯑꯣꯏꯕꯒꯤ
ꯍꯣꯏ ꯑꯗꯣ ꯃꯣꯔꯣꯛ ꯑꯇꯦꯛꯄ ꯅꯪꯅ ꯃꯣꯔꯣꯛ ꯑꯇꯦꯛꯄ ꯍꯥꯏꯔꯛꯑꯒ ꯀꯩꯅꯣꯃ ꯅꯤꯡꯁꯤꯡꯉꯦ ꯍꯥꯏꯗꯤ ꯃꯣꯔꯣꯛ ꯑꯇꯦꯛꯄꯁꯦ ꯑꯩꯈꯣꯏꯒꯤ ꯑꯅꯤ ꯁꯨꯏꯗꯅꯀꯣ ꯍꯥꯏꯗꯤ ꯑꯩꯈꯣꯏꯒꯤ ꯑꯃ ꯈꯤꯇꯪ ꯄꯧꯂꯞ ꯇꯧꯕ ꯍꯥꯏꯕ ꯀꯃꯥꯏꯅ ꯍꯥꯏꯗꯣꯏꯅꯣ ꯑꯩꯁꯦ ꯈꯪꯗ꯭ꯔꯦ ꯍꯥꯏꯗꯤ ꯑꯩꯈꯣꯏꯒꯤ ꯈꯔ ꯆꯥꯎꯕ ꯑꯃ ꯒ ꯑꯗꯒꯤ ꯑꯃꯅ ꯈꯔ ꯁꯥꯡꯕ ꯑꯃ ꯍꯥꯏꯕ ꯑꯅꯤ ꯁꯨꯏꯗꯅꯀꯣ ꯃꯣꯔꯣꯛ ꯑꯇꯦꯛꯄꯁꯤꯗ ꯑꯗꯣ ꯑꯗꯨꯒꯤ ꯍꯧꯖꯤꯛꯀꯤ ꯑꯃ ꯑꯁꯥꯡꯕꯁꯤꯅ ꯍꯥꯏꯗꯤ ꯃꯄꯥꯟ ꯂꯝꯂꯣꯝꯗꯒꯤ ꯄꯨꯁꯤꯜꯂꯛꯄꯅꯦꯅ ꯈꯜꯂꯦ ꯑꯩ ꯋꯥꯈꯜꯗꯀꯣ ꯑꯗꯨꯒ ꯍꯧꯖꯤꯛꯀꯤ ꯑꯃ ꯈꯤꯇꯪ ꯆꯥꯎꯕ ꯑꯩꯅ ꯍꯥꯏꯔꯤꯁꯤꯅ ꯑꯩꯈꯣꯏꯒꯤ ꯑꯁꯦꯡꯕ ꯑꯩꯈꯣꯏꯒꯤ ꯍꯥꯟꯅꯒꯤ ꯂꯩꯖꯕꯗꯣ ꯑꯗꯨꯒꯤ ꯃꯣꯔꯣꯛꯇꯨꯅꯦꯅ ꯈꯜꯂꯦ ꯑꯗꯨꯒꯤ ꯑꯗꯨꯒꯤ ꯃꯣꯔꯣꯛꯇꯨꯗꯤ ꯍꯧꯖꯤꯛ ꯌꯥꯝ ꯃꯔꯥꯡ ꯀꯥꯏꯅ ꯊꯣꯛꯑꯝꯃꯅꯤꯅ ꯈꯜꯂꯦ ꯑꯗꯨꯅꯁꯨ ꯍꯥꯎꯕꯗꯤ ꯍꯦꯟꯕꯅꯤ ꯍꯥꯎꯕ ꯁꯥꯕꯒꯤꯕꯨꯗꯤ ꯑꯗꯨꯝ ꯂꯣꯏ ꯁꯥꯔꯦꯀꯣ ꯑꯗꯨꯒ ꯃꯅꯝ ꯍꯥꯏꯕ ꯑꯃ ꯂꯩꯗꯅ ꯍꯣꯏ ꯃꯅꯝꯗꯣ ꯑꯃꯗꯨꯅ ꯈꯤꯇꯪ ꯅꯨꯡꯁꯤꯕ꯭ꯔꯥꯅ ꯈꯜꯂꯦ ꯑꯩꯗꯤ
ꯑꯅꯤꯃꯛ ꯑꯍꯥꯎꯕ ꯃꯈꯜ ꯃꯈꯜꯅꯤꯗ ꯑꯃ ꯊꯥꯛꯄꯗ ꯍꯥꯏꯗꯤ ꯑꯃꯅ ꯆꯥꯟꯅꯕ ꯁꯦꯟꯖꯥꯡꯁꯤꯗꯅ ꯁꯤꯗ ꯆꯥꯅꯩ ꯁꯦꯟꯖꯥꯡꯁꯤꯗ ꯁꯤꯗ ꯆꯥꯅꯩꯅ ꯃꯣꯔꯣꯛ ꯑꯃ ꯎ ꯃꯣꯔꯣꯛ ꯈꯔ ꯆꯥꯎꯕꯗꯣ ꯑꯗꯨꯗꯤ ꯌꯦꯟꯗ ꯍꯥꯞꯄꯅ ꯍꯦꯟꯅ ꯍꯥꯎꯋꯤꯗꯅ
ꯍꯣꯏ ꯍꯣꯏ
ꯑꯗꯒꯤ ꯑꯇꯦꯛꯄꯒꯨꯝꯕꯁꯤꯅ ꯈꯪꯗꯦ ꯑꯇꯣꯞꯄ ꯏꯟꯖꯥꯡ ꯑꯃꯨꯛ ꯇꯧꯕꯗꯣ ꯃꯅꯝ ꯅꯨꯡꯁꯤꯕꯒꯨꯝꯕ ꯇꯧꯕꯗꯣ ꯑꯗꯨꯒꯤ ꯀꯥꯡꯍꯧꯒꯨꯝꯕꯗ ꯑꯣꯏꯔꯁꯨ ꯈꯥꯏꯔ ꯈꯥꯏꯔꯒ ꯍꯥꯞꯄꯗꯣ
ꯍꯣꯏ ꯍꯣꯏ ꯎꯝ ꯑꯗꯣ ꯅꯪ ꯅꯪꯗꯤ ꯍꯧꯖꯤꯛ ꯀꯩꯅꯣ ꯀꯣꯂꯦꯖ ꯀꯥꯔꯤꯅ ꯍꯥꯏꯔꯤ ꯑꯗꯣ ꯑꯗꯣ ꯀꯩ ꯀꯩꯅꯣ ꯀꯔꯤꯒꯤ ꯁꯞꯖꯦꯛꯀꯨꯝꯕ ꯇꯝꯃꯤꯅꯣ
ꯑꯣ ꯀꯃꯔꯁ
ꯀꯃꯔꯁꯇꯥ ꯑꯣ
ꯀꯃꯔꯁꯇ ꯇꯝꯃꯤꯅꯦ ꯀꯩꯅꯣ ꯂꯣꯏꯕꯒꯤ ꯑꯃꯨꯛ ꯍꯧꯖꯤꯛ ꯃꯊꯥ ꯌꯥꯝꯅ ꯁꯥꯕꯒꯤ ꯃꯇꯝ ꯑꯣꯏꯔꯦ
ꯑꯣ ꯀꯔꯝ ꯀꯥꯟꯗ ꯍꯥꯏꯗꯤ ꯆꯍꯤ ꯀꯌꯥꯃꯨꯛꯇꯤ ꯁꯨꯔꯕꯅꯣ ꯇꯝꯃꯦ ꯍꯥꯏꯗꯤ ꯀꯔꯝ ꯀꯥꯟꯗ ꯂꯣꯏꯗꯣꯏꯅꯣ ꯍꯧꯖꯤꯛ ꯆꯍꯤ ꯀꯌꯥ ꯁꯨꯕ ꯏꯌꯥꯔ ꯆꯠꯂꯤꯕ ꯑꯣꯏꯗꯣꯏꯅꯣ
ꯎꯝ
ꯋꯥꯈꯠ
ꯑꯣ
ꯑ